ꯎꯝ
ꯍꯥꯥ
ꯍꯥ
ꯀꯩꯗꯧꯔꯤꯅꯣ
ꯁꯨꯝ ꯂꯩꯩꯅ ꯁꯥꯃꯟꯕꯒꯤ ꯀꯩꯅꯣ ꯀꯨꯂꯔꯗ ꯏꯁꯤꯡ ꯍꯥꯞꯁꯤꯔꯅ ꯇꯧꯕꯅꯦꯁꯦ
ꯑꯣ
ꯎꯄꯥꯏ ꯂꯩꯇꯦ
ꯎꯝ ꯎꯄꯥꯏ ꯂꯩꯇꯦ
ꯁꯨꯃꯥꯏꯅ ꯇꯧꯗꯗꯤ ꯂꯣꯏꯗꯧꯔꯤꯕ
ꯍ
ꯍ ꯃ ꯂ
ꯎꯝ ꯌꯥꯝ ꯁꯥꯏꯌꯦ ꯑꯁꯦꯡꯕ
ꯀꯩꯗꯧꯔꯤꯅꯣ ꯅꯪꯗꯤ ꯆꯨꯗꯦꯗ ꯅꯣꯡ ꯆꯨꯔꯤꯗ ꯏꯪꯉꯅꯤ ꯀꯩꯅꯣ ꯁꯥꯏ ꯍꯥꯏꯔ ꯀꯥꯟꯗ
ꯅꯣꯡ ꯆꯨꯕ ꯀꯥꯟꯁꯨ ꯍꯨꯃꯤꯗꯤ ꯌꯥꯝ ꯑꯣꯏꯒꯜꯂꯦꯗꯅ
ꯅꯠꯇꯦ ꯑꯩꯈꯣꯏꯗꯗꯤ ꯅꯣꯡ ꯅꯣꯡ ꯆꯨꯗꯕꯁꯦ ꯀꯨꯏꯔꯦ ꯈꯪꯗꯦ
ꯍꯟꯗꯛ ꯆꯍꯤꯁꯦ ꯈꯪꯗ꯭ꯔꯦ ꯑꯁꯦꯡꯕ
ꯍꯪꯕꯤꯒꯦꯔꯣ ꯑꯃꯨꯛ ꯍꯥꯏꯈꯔꯣ
ꯎꯝ
ꯀꯩ ꯇꯧꯋꯤ ꯀꯩꯇꯧꯤꯅꯣ ꯍꯥꯏꯕꯣ
ꯑꯗꯨꯝ ꯐꯝꯃꯦ ꯆꯥꯛ ꯆꯥꯊꯣꯛꯑꯒ ꯐꯝꯃꯤ
ꯆꯥꯛ ꯆꯊꯣꯛꯑꯕꯣ ꯀꯩꯅ ꯁꯪꯅ ꯆꯠꯒꯦ
ꯉꯁꯤ ꯌꯦꯟꯁꯥ ꯇꯥꯏ ꯅꯣꯏꯗꯤ ꯎꯝ ꯆꯠ ꯆꯥꯔꯕꯣ
ꯎ ꯑꯩꯗꯤ ꯏꯆꯝ ꯆꯝꯕ ꯀꯥꯡ ꯁꯣꯏ
ꯁꯤ ꯀꯥꯡ ꯁꯣꯏꯁꯤ ꯌꯥꯝ ꯍꯥꯎꯕꯅꯤꯗ
ꯍꯥꯎꯕꯗꯤ ꯍꯥꯎꯋꯦ ꯑꯗꯣ ꯌꯦꯔꯨꯝ ꯀꯥꯡꯍꯧꯒ ꯇꯧꯔꯒ
ꯑ ꯍꯥꯎꯅꯤꯗꯗꯤ
ꯑꯁ ꯀꯥꯡꯁꯣꯏꯁꯤ ꯆꯥꯗꯕ ꯀꯨꯏꯔꯦ ꯉꯁꯤ ꯍꯦꯛꯇ ꯆꯥꯕꯒꯦ ꯑꯁ ꯍꯥꯎ ꯍꯣꯏ ꯍꯥꯎ ꯍꯕꯅꯦ
ꯑꯥꯎ ꯆꯥꯗꯕ ꯀꯨꯏꯕ ꯀꯥꯟꯗꯅ ꯍꯥꯎꯕ ꯍꯥꯎꯕ ꯍꯦꯟꯕꯅꯦ
ꯑꯣ ꯃꯥꯅꯦ
ꯀꯩ ꯇꯧꯗꯣꯏꯅꯣ ꯉꯁꯤꯗꯨꯗꯤ
ꯀꯩꯗꯧꯗꯣꯏꯅꯣ ꯀꯣꯏꯕ ꯆꯠꯀꯦ ꯍꯥꯏꯔꯣ
ꯎꯝ
ꯎꯝ ꯗꯥꯔꯩ ꯍꯥꯏꯅꯦ ꯀꯥꯏꯗ ꯆꯠꯇꯣꯏꯕ ꯆꯠ ꯀꯦ ꯍꯥꯏꯔꯦ ꯆꯠꯀꯦ ꯍꯥꯏꯔꯗꯤ ꯂꯣꯏꯅ ꯃꯥ ꯗꯤꯇꯦꯜꯁꯁꯨ ꯍꯥꯏꯒꯗꯕꯅꯤ ꯀꯩꯅꯣ
ꯑ ꯆꯠꯂꯣꯏ ꯑꯩꯈꯣꯏꯗꯤ
ꯃꯄꯥꯟꯗ ꯑꯣꯏꯅ ꯆꯠꯀꯦ ꯍꯥꯏꯔꯣ
ꯃ ꯄꯁ ꯍꯖꯔ ꯇꯨꯡꯉ ꯃꯣ ꯅꯣꯏ ꯆꯈ꯭ꯔꯣ
ꯑ ꯌꯥꯝ ꯁꯥ ꯀꯥꯟꯅ ꯃꯄꯥꯟ ꯊꯣꯛ ꯊꯣꯛꯑ
ꯎꯝ
ꯀꯅꯥꯅꯣ ꯊꯣꯛꯄ ꯉꯝꯃꯣꯏꯅꯣ
ꯑꯗꯨꯅꯦ ꯍꯥꯏꯁꯦ ꯑ
ꯃꯅꯨꯡꯗ ꯂꯩ ꯌꯥꯝ ꯁꯥ ꯍꯥꯏꯁꯤꯗꯤ
ꯑꯥꯎ ꯃꯥꯅꯦ ꯇꯨꯃꯦ ꯎꯝ ꯄꯣꯊꯥ ꯐꯅ ꯐꯥꯏꯗ ꯁꯗꯗꯤ
ꯑꯥ ꯃꯤ ꯑꯇꯩꯗꯤ ꯁꯟꯗꯦꯗ ꯑꯗꯨꯝ ꯀꯣꯏꯊꯣꯛꯄ ꯀ ꯀꯩꯅꯣ ꯇꯧꯋꯤꯅ
ꯑꯥꯎ
ꯑꯁꯥꯏ ꯍꯥꯏ ꯑꯗꯨꯅꯦ ꯍꯥꯏꯗꯤ ꯍꯥꯏꯕꯅꯦ ꯃꯄꯥꯟ ꯊꯣꯛꯇꯕꯁꯨ ꯀꯨꯏꯔꯦ ꯍꯦ ꯀꯨꯏꯊꯣꯛꯄ ꯀꯩꯒꯤꯅꯣ ꯇꯧꯕꯗꯨ
ꯀꯩ ꯀꯩ ꯇꯧꯔꯒ ꯂꯩꯕꯅꯣ
ꯌꯨꯝꯗ ꯂꯩꯕ꯭ꯔꯣ
ꯏꯦꯝꯅꯅꯦ
ꯑꯣ
ꯃꯄꯥꯟꯗꯔꯣ ꯌꯨꯝꯗꯣ
ꯏꯃꯥꯟꯕꯤꯒꯤ ꯂꯩ
ꯍꯥ
ꯏꯃꯥꯟꯕꯤ ꯈꯨ ꯌꯨꯝꯗ ꯂꯩꯌꯦꯕ
ꯑ ꯕꯣꯜꯒꯨꯝꯕ ꯍꯧꯖꯤꯛꯇ ꯅꯩꯗꯣ ꯈꯪꯗꯦ ꯋꯥꯔꯜ ꯀꯞ ꯍꯥꯏꯔ ꯀꯩ ꯀꯩꯅꯣꯗꯨ ꯌꯦꯡꯕ꯭ꯔꯣ
ꯑꯁ ꯌꯦꯡꯕꯒ ꯁꯪꯗꯦꯗ ꯅꯣꯏꯗꯤ ꯌꯦꯡꯕ꯭ꯔꯣ
ꯁꯕꯒꯤ ꯌꯥꯝ ꯆꯤꯟꯃ ꯃꯥꯔꯀꯣ
ꯅꯠꯇ ꯇꯨꯝꯅꯤꯡꯕꯒꯤꯅꯦ ꯌꯦꯡꯕꯁꯨ ꯍꯩꯇꯦ ꯐꯨꯠꯕꯣꯜꯁꯨ ꯍꯩꯇꯦ
ꯏꯟꯇ꯭ꯔꯦꯁ ꯂꯩꯗꯕ ꯃꯥꯜꯂꯦꯀꯣ ꯏꯟꯇꯦꯁ ꯂꯩꯗꯕ ꯃꯥꯜꯂꯦꯀꯣ
ꯍꯣꯏ ꯏꯟꯇꯔꯦꯁ ꯂꯩꯇꯕꯗꯤ ꯅꯠꯇꯦ ꯑꯗꯨꯕꯨ ꯍꯩꯇꯦꯕ ꯍꯩꯇꯕꯒꯤ ꯌꯦꯡꯕꯣꯏ ꯌꯦꯡꯉꯁꯨꯗ ꯀꯥ ꯃꯤꯅꯤꯡ ꯂꯩꯇ꯭ꯔꯦꯗꯅ
ꯁꯒꯜ ꯀꯩꯅꯣ ꯃꯤꯅ ꯍꯥꯏꯅꯩꯅ ꯐꯨꯠꯕꯣꯜꯒꯤ ꯅꯣꯂꯦꯖꯁꯨ ꯂꯩ ꯂꯩꯇꯕ ꯃꯤꯁꯤꯡꯅ ꯐꯨꯠꯕꯣꯜꯗ ꯍꯥꯏꯕ ꯌꯥꯝ ꯑꯦꯛꯇꯤꯚ ꯑꯣꯏꯔꯦ ꯍꯟꯗꯛꯁꯦꯅ
ꯑꯥ ꯍꯟꯗꯛꯁꯤ ꯑꯗꯨꯃꯥꯏꯅ ꯃꯤ ꯑꯃꯁꯨ ꯃꯌꯥꯝ ꯊꯣꯛꯏꯗꯣ
ꯅꯣꯏꯁꯨ ꯑꯗꯨꯃꯥꯏꯅ ꯇꯧꯋꯔꯅ ꯈꯟꯕ
ꯑꯩꯈꯣꯏꯗꯤ ꯅꯠꯇꯦ ꯑꯩꯈꯣꯏꯗꯤ ꯍꯩꯇꯕꯅꯤꯅ ꯌꯦꯡꯁꯨ ꯌꯦꯡꯗ꯭ꯔꯦ ꯇꯧꯁꯨ ꯇꯧꯗꯦ ꯀꯩꯝ ꯇꯧꯗꯦ ꯏꯡꯕꯨ ꯅꯣꯏꯗꯦ
ꯑꯗꯨꯝ ꯌꯦꯡꯉꯤꯗ ꯍꯣꯏ ꯃꯔꯛ ꯃꯔꯛꯇ
ꯑꯣ ꯀꯅꯥ ꯁꯞꯄꯣꯔꯠ ꯇꯧꯔꯤꯅꯣ
ꯑꯩꯈꯣꯏꯗꯤ ꯑꯩꯈꯣꯏ ꯀꯩꯅꯣ ꯑꯩꯈꯣꯏ ꯑꯪꯀꯜ ꯉꯁꯤꯗꯣ ꯂꯩꯗꯅ
ꯑꯥ
ꯑꯗꯨꯗꯨꯅꯤ ꯉꯝꯃꯗꯤ ꯉꯝꯃꯦ ꯉꯝꯗ꯭ꯔꯗꯤ ꯇꯧꯋꯦ ꯃꯥꯏ ꯇꯧꯅꯤꯅꯤ
ꯑ ꯉꯝꯕꯕꯨ ꯃꯤꯕꯨ ꯈꯛꯇ ꯁꯞꯄꯣꯔꯠ ꯇꯧꯒꯦ ꯍꯥꯏꯔ
ꯑ
ꯉꯝꯕ ꯃꯤꯕꯨ ꯈꯛꯇ ꯁꯞꯄꯣꯔꯠ ꯇꯧꯒꯦ ꯍꯥꯏꯔꯣ
ꯑ ꯃꯤ ꯑꯃ ꯐꯨꯠꯕꯣꯜꯗꯕꯨ ꯁꯞꯄꯣꯔꯠ ꯇꯧꯔꯒ ꯑꯩꯗ ꯁꯞꯄꯣꯔꯠ ꯑꯃꯈꯛꯇ ꯅꯠꯇ꯭ꯔꯗꯤ ꯁꯞꯄꯣꯔꯠ ꯇꯧꯕ ꯅꯠꯇꯦꯅꯦ ꯂꯣꯏꯃꯛ ꯇꯧꯒꯗꯕꯅꯤ ꯑꯦ ꯀꯩꯅꯣ ꯑꯃꯈꯛꯇ ꯇꯧꯒꯗꯕꯅꯦ ꯍꯥꯏꯕ
ꯍꯣꯏ ꯍꯣꯏ ꯆꯃꯦ ꯆꯃꯦ ꯉꯔꯥꯡꯗꯤ ꯌꯦꯡꯕ꯭ꯔꯣ
ꯉꯔꯥꯡꯁꯤ ꯉꯔꯥꯡꯁꯤ ꯐꯖꯩꯅ ꯍꯣꯏꯌꯦꯅꯦ
ꯑ ꯄꯨꯡ ꯀꯌꯥꯗ ꯇꯨꯝꯃꯦ
ꯑꯩꯁ ꯉꯔꯥꯡꯗꯣ ꯈꯔ ꯉꯟꯅ ꯇꯨꯝꯃꯦ ꯑꯗꯨꯒ ꯈꯔ ꯉꯟꯅ ꯍꯧꯒꯠꯂꯦ ꯕꯣ ꯌꯦꯡꯅꯕ
ꯑ ꯀꯅꯥ ꯀꯅꯥ ꯆꯅ ꯍꯥꯏꯅꯣ
ꯉꯔꯥꯡꯗꯣ ꯐ꯭ꯔꯥꯟꯁꯀ ꯄꯥꯔꯛꯑꯣ
ꯑꯣ
ꯐꯖꯩ ꯐꯖꯩꯅꯦ ꯃꯣꯏꯅꯦꯒꯤꯁꯦ ꯄꯨꯔꯥꯁꯨ ꯉꯝꯒꯅꯤꯅ ꯑꯗꯨꯕꯨꯗꯤ
ꯑ ꯎ
ꯄꯥꯏꯂ ꯏꯇꯦ ꯄꯔꯒ ꯃ ꯆꯪꯕꯨꯗꯤ ꯆꯪꯕꯗꯤ ꯃꯣꯏꯒꯤꯗꯤ ꯃꯣꯏꯒꯤꯗꯤ ꯁꯥꯟꯅꯕ ꯆꯪꯕ ꯅꯠꯇꯦ ꯗꯤꯐꯦꯟꯁ ꯇꯧꯅꯕ ꯆꯪꯕꯅꯤ
ꯑ ꯑ ꯑ ꯌꯦꯡꯗꯕꯅ ꯈꯪꯗ꯭ꯔꯦ ꯑꯩꯈꯣꯏꯗꯤ
ꯑꯦ ꯌꯦꯡꯉꯣꯅ ꯅꯨꯡꯉꯥꯏꯕꯅꯦ
ꯊꯨꯝꯅꯤꯡꯕꯗ ꯉꯝꯗꯦꯕ ꯑꯩꯈꯣꯏꯗꯤ ꯌꯦꯡꯒꯦ ꯍꯥꯏꯔꯁꯨ ꯌꯦꯡ ꯌꯦꯡꯕ ꯍꯧꯕ ꯀꯥꯟꯗ ꯑꯗꯨꯝ ꯇꯨꯝꯅꯤꯡꯕ ꯍꯧꯔꯅꯤ
ꯃꯇꯝꯁꯨ ꯑꯩꯈꯣꯏꯒꯤꯗꯤ ꯆꯥꯟꯅꯗꯕꯅꯤꯅ
ꯑ ꯃꯇꯝ ꯆꯥꯅꯗꯕꯅꯤꯅ ꯋꯥꯏꯑꯦ ꯑꯗꯨꯒ ꯐꯖꯅ ꯇꯨꯝꯗꯕꯗꯣ ꯏꯁꯥꯁꯦ ꯉꯝꯗꯦ
ꯑꯗꯨꯅꯦ ꯀꯩꯅꯣ ꯐꯖꯅ ꯇꯨꯝꯗꯕ ꯀꯥꯟꯗ ꯀꯩꯅꯣ ꯋꯥꯕꯗꯣ ꯑꯩꯈꯣꯏ ꯀꯩꯅꯣ ꯏꯁꯥꯁꯦ ꯑꯗꯨ ꯌꯥꯝ ꯋꯥꯕꯅꯦ
ꯎꯝ ꯑꯗꯨꯒ ꯔꯤꯀꯣꯕꯔ ꯇꯧꯕꯁꯨ ꯅꯨꯃꯤꯠ ꯑꯅꯤ ꯑꯍꯨꯝ ꯆꯪꯉꯦ
ꯑꯗꯨꯅꯦ ꯐꯖꯅ ꯑꯃꯨꯛ ꯐꯖꯅ ꯇꯨꯝꯗ꯭ꯔꯗꯤꯀꯣ ꯑꯦꯁ
ꯍꯣꯏ ꯑꯗꯨꯒ ꯑꯃꯔꯥ ꯀꯩꯅꯣ ꯇꯨꯝꯕꯒꯤ ꯁꯦ ꯇꯥꯏꯝꯗꯣ ꯁꯣꯏꯔꯗꯤ ꯇꯨꯝꯕ ꯌꯥꯗꯕꯗꯣ
ꯎꯝ
ꯑꯗꯨꯁꯨ ꯇꯧꯋꯦ ꯑꯩꯈꯣꯏꯁꯦ
ꯑꯗꯅꯦ ꯍꯧꯖꯤꯛ ꯌꯦꯡꯗ꯭ꯔꯁꯨ ꯁꯦꯃꯤ ꯐꯥꯏꯅꯦꯜ ꯐꯥꯏꯅꯦꯜꯒꯨꯝꯕꯗ ꯌꯦꯡꯕꯅ ꯅꯨꯡꯉꯥꯏꯒꯅꯤ
ꯑꯗꯨꯀꯥꯟꯗ ꯌꯦꯡꯒꯦ
ꯑꯗꯨꯗꯅꯦ ꯑꯩꯁꯨꯅꯦ ꯑꯥꯔꯖꯦꯟꯇꯤꯅꯥ ꯍꯧꯖꯤꯛ ꯐꯥꯎꯗꯤ ꯐꯖꯅ ꯍꯤꯡꯉ ꯍꯤꯡꯉꯒ ꯂꯩ ꯑꯦ ꯁꯤ ꯑꯔꯖꯦꯟꯇꯤꯅꯥ ꯁꯤꯔꯗꯤ ꯀꯩꯅꯣ ꯀꯩꯅꯣꯝꯃ ꯅꯠꯇꯦ ꯑꯔꯖꯦꯟꯇꯤꯅꯥ ꯑꯃ ꯁꯤꯔꯤ ꯁꯄꯦꯟꯟꯗꯔ ꯐ꯭ꯔꯥꯟꯁꯔ ꯃꯪꯅꯤ
ꯑ ꯎ ꯇꯒꯗꯕꯅꯤ ꯇꯒꯗꯕꯅꯤ
ꯍꯧꯖꯤꯛ ꯐꯥꯎꯗ ꯍꯤꯡꯉꯕꯅꯤꯅ ꯑꯥꯔꯖꯦꯟꯇꯤꯅꯥꯗ ꯑꯗꯨꯝ ꯆꯠꯂꯂ
ꯃꯥꯅꯦ ꯃꯥꯅꯦ ꯇꯧꯗꯣꯏꯅꯦ ꯑꯗꯨꯃꯥꯏꯅ
ꯄꯨꯡꯁꯤꯁꯨ ꯍꯥꯏꯗꯤ ꯅꯥꯏꯠ ꯇꯥꯏꯝꯗ ꯑꯣꯏꯔꯁꯨ ꯑꯦꯂꯚꯦꯟ ꯇꯨꯋꯦꯜꯐ ꯋꯥꯟꯒꯨꯝꯕꯗ ꯑꯣꯏꯗꯤ ꯐꯒꯗꯕ
ꯍꯣꯏ
ꯃꯣꯏꯒꯤꯁꯦ ꯑꯩꯁ ꯊ꯭ꯔꯤ ꯊꯥꯔꯇꯤ ꯇꯨ ꯊꯥꯔꯇꯤꯒꯨꯝꯕꯗ ꯃꯦꯠꯁꯇ ꯂꯩꯕꯗꯨꯗꯤ ꯑꯩꯁ ꯀꯅꯥꯅ ꯉꯝꯅꯤ ꯉꯔꯥꯡꯁꯨ
ꯑ
ꯉꯔꯥꯡꯁꯨ ꯐ꯭ꯔꯤ ꯑꯣꯏꯕꯒꯤ ꯑꯁꯤꯁ ꯌꯦꯡꯕꯅꯤ ꯅꯠꯇ꯭ꯔꯗꯤ ꯉꯝꯃꯣꯏ
ꯑꯥꯎ ꯃꯥꯅꯦ ꯃꯥꯜꯂꯦ ꯆꯨꯝꯃꯦ ꯃ ꯄꯨꯡꯗꯣ
ꯎꯝ ꯃꯇꯝꯗꯣ ꯑꯩꯈꯣꯏꯒꯤ ꯑꯩꯈꯣꯏꯒꯤ ꯃꯇꯝꯒ ꯆꯥꯟꯅꯗꯦꯕ ꯑꯩꯈꯣꯏꯗꯤ ꯑꯗꯨꯒꯨꯝꯕ ꯃꯇꯝꯗꯣ ꯐꯖꯅ ꯇꯨꯝꯕ ꯃꯇꯝꯅꯦꯕ
ꯑꯗꯨꯅꯦ ꯐ꯭ꯔꯤ ꯑꯣꯏꯕ ꯃꯤ ꯅꯠꯇ꯭ꯔꯗꯤ ꯉꯝꯃꯣꯏ
ꯎ ꯗ꯭ꯔꯤꯝꯂꯦꯟꯗ ꯂꯩꯕ ꯃꯇꯝꯅꯤꯅꯦꯕ ꯑꯗꯨꯕꯨꯗꯤ ꯑꯗꯨ ꯃꯇꯝꯗꯤ
ꯆꯨꯝꯃꯦ ꯆꯨꯝꯃꯦꯃꯦ ꯑ
ꯈꯪꯗ꯭ꯔꯦꯗ ꯑꯗꯨꯒ ꯕꯣꯜꯁꯨ ꯌꯦꯡꯕꯗꯤ ꯌꯦꯡꯕꯅꯤ ꯑꯩꯁ
ꯎꯝ
ꯔꯣꯅꯥꯜꯗꯣꯒ ꯃꯦꯁꯤꯒꯤ ꯐꯦꯟꯁꯀꯤ ꯐꯦꯟꯁ ꯍꯍꯣꯏꯁꯤꯡꯒꯤ ꯀꯣꯃꯦꯟꯁꯒꯨꯝꯕ
ꯑꯗꯨꯅꯦ ꯑꯗꯨꯁꯨ ꯌꯦꯡꯕ ꯌꯥꯝ ꯅꯨꯡꯉꯥꯏꯌꯦ
ꯑꯗꯨꯗꯨꯅ ꯍꯦꯟꯅ ꯅꯨꯡꯉꯥꯏꯕꯅꯦ
ꯑꯁꯦꯡꯕ ꯆꯨꯝꯃꯦ
ꯋꯥꯣꯏꯒꯗ
ꯈꯠꯅꯕ ꯈꯣꯠꯄ ꯀꯩꯀꯥ ꯇꯧꯕꯗ
ꯍꯧꯖꯤꯛꯁꯨ ꯀꯩꯅꯣꯗ ꯑꯥꯔꯖꯦꯟꯇꯤꯅꯥꯒ ꯀꯩꯅꯣ ꯃꯣꯏꯒꯤ ꯀꯟꯇ꯭ꯔꯤ ꯅꯦꯝꯗꯣ ꯀꯥꯎꯈ꯭ꯔꯔꯤꯅꯦ ꯑꯗꯨ ꯅꯍꯥꯟ ꯁꯥꯟꯅꯩꯗꯣ
ꯑꯥ ꯑꯥ ꯑꯥ
ꯑꯗꯨ ꯑꯗꯨꯗꯣ ꯔꯦꯀꯣꯔꯠ ꯑꯣꯏꯈꯕꯅꯤ ꯃꯤ ꯃꯤ ꯀꯩꯅꯣ ꯌꯦꯡꯕꯁꯦ ꯑꯗꯨꯅ ꯍꯦꯟꯕꯅꯦꯕ ꯃꯤꯁꯦ ꯑꯗꯨ ꯃꯦꯠꯁꯇꯣ ꯁꯚꯦꯟ ꯄꯣꯏꯟ ꯐꯥꯏꯚ ꯕꯤꯂꯤꯌꯟꯗ ꯀꯩꯅꯣ ꯇꯧꯕꯅꯦ ꯑꯣꯟꯂꯥꯏꯟꯗ
ꯑꯁ ꯌꯥꯃꯦ ꯑꯗꯨꯗꯤ
ꯌꯥꯝ ꯌꯥꯝꯕꯒꯤ ꯔꯦꯀꯣꯔꯠ ꯔꯦꯀꯣꯔꯠ ꯆꯠꯈ꯭ꯔꯕꯅꯦ ꯑꯗꯣ
ꯎꯝ ꯍꯣꯏ ꯎ ꯀꯩꯅꯣ ꯁꯣꯁꯦꯜ ꯃꯦꯗꯤꯌꯥꯗꯁꯨꯨ ꯃꯌꯥꯝ ꯊꯣꯛꯑꯦ ꯌꯥꯝꯅ ꯐꯖꯅ ꯁꯥꯟꯅꯩ ꯍꯥꯏꯅ
ꯎꯝ ꯍꯟꯗꯛꯁꯦ ꯑꯁ ꯊꯥꯏꯅꯒꯤꯗ ꯅꯠꯇ꯭ꯔꯦꯍꯦ
ꯑꯥꯎ
ꯅꯨꯡꯉꯥꯏꯕꯅꯦ ꯍꯟꯗꯛꯀꯤꯁꯦ ꯑꯁ
ꯍꯣꯏ ꯑꯗꯨꯒ ꯃꯦꯠꯆ ꯈꯨꯗꯤꯡꯁꯤ ꯌꯥꯝꯅ ꯏꯃꯣꯁꯅꯦꯜꯁꯨ ꯑꯣꯏꯌꯦꯕ
ꯑ ꯖꯥꯄꯥꯟꯒꯤ ꯁꯨ ꯅꯨꯡꯉꯥꯏꯗ꯭ꯔꯣ ꯖꯄꯥꯟ ꯀꯩꯅꯣ ꯁꯤꯈꯤꯕ ꯅꯨꯃꯤꯠꯇꯣ ꯑꯗꯨꯅꯦꯕ ꯑꯗ ꯃꯣꯏꯒꯤ ꯀꯣꯆꯇꯨꯒ ꯑꯦꯁ
ꯑꯥꯎ ꯃꯣꯏ ꯐꯦꯟꯁ ꯃꯌꯥꯝꯅꯁꯨ ꯀꯞꯄ ꯑꯗꯨꯒ ꯑꯁ ꯅꯨꯡꯁꯤ ꯑꯁꯦꯡꯕꯒꯤ
ꯎꯝ ꯑꯗꯨꯅꯦ ꯑꯦꯃꯣꯁꯅꯦꯜ ꯌꯥꯝ ꯑꯣꯏꯕꯅꯦ ꯑꯗꯨꯒ ꯔꯦꯀꯣꯔꯠꯁꯨ ꯌꯥꯝꯕꯅꯤꯀꯣ ꯍꯟꯗꯛꯀꯤ ꯍꯟꯗꯛꯀꯤ ꯋꯥꯔꯜ ꯀꯞꯁꯦ
ꯍꯣꯏ ꯅꯨꯡꯉꯥꯏꯌꯦ
ꯃꯤꯁꯨ ꯍꯟꯗꯛꯀꯤ ꯋꯥꯔꯜ ꯀꯞꯁꯦ ꯌꯥꯝ ꯆꯪꯕꯅꯦ
ꯑꯥꯎ ꯁꯥꯟꯅꯕ ꯃꯤꯁ ꯌꯥꯝ ꯐꯖꯅ ꯁꯥꯟꯅꯩꯌꯦ ꯑꯗꯨꯒ ꯁꯞꯄꯣꯔꯠ ꯇꯧꯕ ꯃꯤꯁꯤꯡꯁꯨ ꯐꯖꯅ ꯁꯞꯄꯣꯔꯠ ꯇꯧꯋꯦ ꯍꯟꯗꯛꯀꯤꯁꯦ ꯌꯥꯝ ꯅꯨꯡꯁꯤꯌꯦ
ꯑꯗꯨꯗꯣꯅꯦꯕ ꯍꯟꯗꯛꯀꯤ ꯋꯥꯔꯜ ꯀꯞꯁꯦ ꯍꯟꯗꯛꯀꯤ ꯋꯥꯔꯜ ꯀꯞꯁꯦ ꯐꯖꯅ
ꯑꯥꯎ ꯃꯤ ꯂꯣꯏꯅꯃꯛ ꯑꯗꯨꯃꯥꯏꯅ ꯍꯥꯏꯅꯕꯅꯤꯅꯦ
ꯎꯝ ꯍꯥꯏꯗꯤ ꯍꯥꯏꯕꯅꯦꯕ ꯀꯛꯆꯨꯝꯃ ꯂꯔꯣꯏꯗꯧꯔꯦ
ꯑꯥꯔꯖꯦꯟꯇꯤꯅꯥꯕꯨ ꯉꯝꯒꯗꯕ ꯃꯥꯟꯕ꯭ꯔꯣ
ꯈꯪꯗꯦꯅꯦ ꯑꯥꯔꯖꯦꯟꯇꯤꯅꯥꯁꯦ ꯀꯃꯥꯏꯅ ꯇꯧꯗꯣꯏꯅꯣ ꯈꯪꯗꯦ
ꯑ ꯑꯥꯔꯖꯦꯟꯇꯤꯅꯥꯁꯦ ꯅꯦꯛꯁ ꯅꯦꯛꯁ ꯀꯅꯥꯒ ꯁꯥꯟꯅꯗꯣꯏꯅꯣ
ꯅꯦꯛꯁꯦ ꯑꯔꯖꯦꯟꯇꯤꯅꯥꯁꯦ ꯏꯖꯤꯞ ꯀ ꯁꯅꯥꯒꯅꯦ ꯐ꯭ꯔꯥꯏꯗꯦ ꯐ꯭ꯔꯥꯏꯗꯦꯗ ꯐ꯭ꯔꯥꯏꯗꯦꯗ ꯑꯣꯏꯔꯅꯦ
ꯑꯣ ꯌꯦꯡꯗꯣꯏꯔꯣ
ꯍꯣꯏꯗꯤ ꯌꯦꯡꯗꯣꯏꯅꯤꯅ ꯑꯇꯩ ꯁꯣꯏꯔꯁꯨ ꯑꯥꯔꯖꯦꯟꯇꯤꯅꯥꯗꯤ ꯁꯣꯏꯔꯣꯏ
ꯑꯥ
ꯃꯦꯁꯤꯕꯨ ꯉꯝꯍꯟꯅꯤꯡꯕꯅꯤꯅꯦ ꯍꯟꯗꯛꯁꯦ ꯃꯥꯒꯤ ꯂꯥꯁꯅꯦꯅ
ꯃꯤꯁꯤꯡꯁꯦ ꯂꯥꯏ ꯈꯨꯔꯨꯝꯗꯥꯔ ꯂꯩꯔꯦ
ꯎꯝ ꯑꯗꯨꯅꯦ
ꯔꯣꯅꯦꯜꯗꯣꯒꯤ ꯐꯦꯟ ꯅꯠꯇꯦ ꯍꯥꯏꯕ ꯋꯥꯗꯨꯅꯤ ꯍꯥꯏꯗꯤ ꯔꯣꯅꯦꯜꯗꯣ ꯑꯣꯏꯕꯨꯁꯨ ꯑꯗꯨꯝ ꯌꯥꯕꯨꯗꯤ ꯌꯥꯕ ꯑꯗꯨ ꯑꯣꯏꯔꯁꯨ ꯃꯥꯒꯤ ꯃꯥꯒꯤ ꯐ꯭ꯔꯦꯟꯁꯤꯡꯗꯨꯅꯦ ꯑꯩꯅ ꯍꯥꯏꯅꯗ꯭ꯔꯤꯁꯦ ꯑꯣꯕꯔ ꯁꯃ꯭ꯔꯥꯠ ꯌꯥꯝꯅ ꯇꯧꯃꯟꯕꯒꯤ ꯃꯦꯁꯤꯒꯤ ꯐꯦꯟꯁꯤꯡꯁꯤ ꯎꯝ ꯃꯦꯁꯤꯒꯤ ꯐꯦꯟꯁꯤꯡꯗꯤ ꯍꯣꯏ ꯍꯥꯏꯕꯨꯗꯤ ꯍꯥꯏꯌꯦ ꯑꯗꯨ ꯑꯣꯏꯔꯁꯨ ꯔꯣꯅꯥꯜꯗꯣ ꯐꯦꯟꯁꯤꯡꯅ ꯍꯥꯏꯕ ꯑꯗꯨꯒꯨꯝꯕ ꯋꯥꯍꯩꯗꯨ ꯍꯥꯏꯗꯦꯕ ꯔꯣꯅꯥꯜꯗꯣ ꯐꯦꯟꯁꯤꯡꯁꯦ ꯔꯣꯅꯦꯜꯗꯣ ꯁꯨ ꯃꯥꯒꯤ ꯄ꯭ꯔꯥꯏꯝ ꯇꯥꯏꯝꯗꯗꯤ ꯃꯦꯁꯤꯒ ꯀꯩꯅꯣ ꯀꯝꯄꯦꯌꯔ ꯇꯧꯕ ꯌꯥꯗꯦ ꯀꯩ ꯀꯩꯅꯣ ꯍꯥꯏ ꯃꯦꯁꯤꯁꯨ ꯃꯥꯒꯤ ꯄ꯭ꯔꯥꯏꯝ ꯇꯥꯏꯝ ꯂꯩꯌꯦꯕ